ꯇꯥꯔꯕꯣ ꯃꯁꯤꯡ ꯃꯁꯤꯡ ꯊꯤꯕꯁꯨ ꯌꯥꯏꯅ ꯍꯥꯏ
ꯃꯁꯤꯡ ꯊꯤꯕ ꯌꯥꯏ ꯍꯥꯏꯗꯤ
ꯑꯩꯈꯣꯏ ꯑꯃ ꯑꯅꯤ ꯊꯤꯕꯗꯣ
ꯑꯣ ꯋꯥꯁꯁꯅ
ꯑꯥꯎ ꯋꯥꯔꯤ ꯁꯥꯥꯟꯅ ꯁꯅ ꯃꯔꯛꯇ ꯑꯗꯨꯝ ꯀꯩꯅꯣ ꯇꯧꯗ꯭ꯔꯁꯨ ꯌꯥꯏ ꯍꯥꯏꯗꯅ ꯋꯥꯔꯤ ꯁꯥꯗ꯭ꯔꯒꯁꯨ ꯑꯩꯈꯣꯏ ꯃꯔꯛꯇ ꯂꯩꯗꯅ ꯆꯥꯛ ꯑꯃꯨꯛ ꯆꯥꯛ ꯆꯥꯕꯨ ꯀꯩꯗꯧꯔꯤꯕ ꯍꯣꯏ ꯍꯥꯏꯔꯒ ꯑꯗꯨ ꯑꯃꯨꯛ ꯂꯦꯞꯄ
ꯍꯣꯏꯗ ꯃꯤ ꯃꯤꯗꯤ ꯑꯗꯨꯝ ꯋꯔꯤ ꯁꯥ ꯂꯩ ꯌꯥꯄꯣꯠꯇꯦꯗ ꯅꯠꯇ꯭ꯔꯅꯦ
ꯃꯥꯅꯦ
ꯃꯔꯛ ꯃꯔꯛꯇ ꯆꯠꯄꯁꯨ ꯑꯗꯨꯝ ꯌꯥꯎꯏ ꯑꯗꯨꯁꯨ ꯀꯩꯁꯨ ꯅꯠꯇꯦꯗ
ꯀꯩꯁꯨ ꯅꯠꯇꯦ
ꯈꯔ ꯈꯔ ꯇꯧꯗ꯭ꯔꯗꯤ
ꯃꯥꯅꯦ ꯑꯁ ꯑꯩꯈꯣꯏꯗꯣ ꯍꯟꯗꯣꯛꯇꯕ ꯌꯥꯔꯣꯏ ꯌꯥꯝ ꯃꯜꯂꯦ
ꯍꯥꯥ
ꯀꯥꯏ ꯌꯥꯝꯃꯜꯂꯤꯕ ꯍꯟꯗ ꯍꯟꯗꯕ ꯌꯥꯔꯣꯏꯕ
ꯍꯣꯏ ꯍꯥꯏꯌꯣ ꯑꯦꯁ ꯅꯪ ꯆꯥꯇ꯭ꯔꯨꯛ ꯀꯩꯁꯨ ꯆꯥꯇ꯭ꯔꯨꯛ ꯐꯪꯅꯕ ꯅꯪ ꯀꯣꯜ ꯀꯌꯥꯅꯣ ꯇꯧꯗꯣꯏꯁꯦ
ꯑꯗꯨꯅꯤ
ꯅꯥꯠꯇꯔꯥꯅꯦ
ꯃꯥꯅꯤ ꯃꯥꯅꯤ
ꯍ ꯌꯥꯝꯃꯜꯂꯦ ꯃꯉꯣꯟꯗ ꯃꯥꯅ ꯍꯣꯏ ꯍꯥꯏꯕꯤꯕꯩ ꯆꯥꯝꯃ ꯂꯧꯒꯦꯗꯤ ꯂꯧ ꯍꯥꯢꯋꯣ
ꯑꯩꯈꯣꯏ ꯃꯥꯅꯦ ꯃꯤ ꯃꯔꯤ ꯑꯗꯨ ꯂꯤꯁꯤꯡ ꯑꯅꯤ ꯆꯝꯃꯔꯤꯅꯤ ꯃꯥꯅ ꯐꯪꯉꯤꯗꯣ
ꯃꯥꯅꯦ
ꯑꯃꯨꯛꯒ ꯑꯩꯈꯣꯏꯅ ꯇꯧꯔꯛꯄꯩꯁꯨ ꯑꯗꯨ ꯐꯪꯒꯅꯤ ꯃꯥꯗꯤ ꯂꯤꯁꯤꯡ ꯃꯔꯤ ꯑꯩꯈꯣꯏ ꯑꯩꯈꯣꯏ ꯑꯩꯈꯣꯏ ꯌꯥꯎꯔꯛꯄꯩ ꯃꯉꯣꯟꯗ ꯇꯧꯔꯛꯄꯁꯤꯒ ꯂꯤꯁꯤꯡ ꯇꯔꯨꯛꯃꯨꯛꯇꯤ ꯐꯪꯉꯝꯒꯅꯤ
ꯐꯪꯂꯝꯒꯅꯤ
ꯑꯗꯨꯅꯦ ꯅꯪ ꯅꯪ ꯌꯦꯡꯕ꯭ꯔꯥ ꯀꯌꯥ ꯁꯨꯔꯦ ꯅꯪꯒꯤꯗꯣ
ꯑꯩ ꯁꯤꯒ ꯀꯩꯅꯣ ꯇ꯭ꯋꯦꯟꯇꯤ ꯁꯕꯦꯟ ꯒꯨꯝꯕ ꯂꯩꯔꯝꯒꯗꯔꯥ
ꯇ꯭ꯋꯦꯟꯇꯤ ꯁꯚꯦꯟ ꯑꯣ ꯁꯣꯔꯤ ꯁꯣꯔꯤ ꯍꯥꯏ ꯇꯔꯦ ꯍꯥꯏ ꯀꯩꯁꯨ ꯅꯠꯇꯦ ꯑꯗꯨ ꯑꯣꯏꯁꯨ ꯃꯋꯥ ꯂꯧꯗꯦꯗ
ꯑꯗꯨꯅꯦ ꯃꯔꯛꯇ ꯃꯣꯏꯅ ꯀꯛꯆꯈꯤꯅꯤꯗ
ꯎꯝ
ꯑꯩꯈꯣꯏ
ꯃꯣꯏ ꯈꯖꯤ ꯈꯔ ꯈꯖꯤ ꯈꯔ ꯊꯥꯛꯆꯔꯅꯤ
ꯃꯥꯅꯦ ꯃꯥꯅꯦ
ꯎꯝ ꯂꯣꯏꯅꯗꯤ ꯂꯧꯒꯦꯗꯤ ꯀꯥꯏ ꯌꯥꯔꯅꯤ
ꯃꯥꯅꯤ ꯃꯥꯅꯤ ꯑꯩꯈꯣꯏ ꯌꯨꯝꯁꯦ ꯀꯩꯅꯣꯅ ꯇꯧꯕꯅꯦꯕ ꯑꯩꯈꯣꯏꯒꯤ ꯅꯥꯀꯟꯗ ꯑꯩꯈꯣꯏꯅ ꯀꯩꯅꯣꯅ ꯖꯤꯡꯒꯥꯅ ꯌꯩꯕꯗꯣ
ꯎꯝ
ꯃꯩ ꯁꯥꯗꯤ ꯅꯨꯡꯊꯤꯟꯗ ꯂꯩꯕ ꯉꯝꯗꯦ ꯁꯤꯒꯦ ꯇꯧꯏ ꯑꯩꯈꯣꯏ ꯀꯩꯅꯣꯗꯐꯥꯎ ꯅꯤꯡꯊꯝ ꯊꯥꯗꯐꯥꯎ ꯁꯥꯕꯅꯤ ꯑꯗꯨꯅ
ꯅꯤꯡꯊꯝ ꯊꯥꯗꯗꯤ ꯅꯨꯡꯗꯥꯡꯗꯤ ꯌꯥꯝ ꯅꯨꯡꯉꯥꯏꯕꯅꯦ
ꯎꯝ ꯑꯁ ꯏꯪꯕꯅꯦ ꯑꯃꯨꯛꯀ ꯅꯤꯡꯊꯝꯊꯥꯅ ꯀꯟꯅ ꯏꯪꯕ ꯅꯤꯡꯊꯝ ꯑꯣꯏꯕꯒꯤ
ꯑꯥ ꯃꯅꯤꯡ ꯃꯅꯤꯡꯗꯣ
ꯃꯥꯅꯦ ꯑꯗꯨꯒ ꯀꯥꯂꯦꯟꯗꯅ ꯑꯃꯨꯛ ꯁꯥꯕ
ꯎꯝ
ꯂꯩꯕ ꯌꯥꯕ ꯌꯨꯝ ꯅꯠꯇꯦꯗ ꯌꯥꯅꯈꯩ ꯆꯤꯡꯈꯥꯅ ꯌꯩꯕꯁꯤ ꯇꯧꯔꯣꯏꯗꯧꯅꯤ
ꯂꯩꯕꯥꯛꯀꯤꯅ ꯏꯐ ꯐꯕꯖꯥꯠꯅꯤꯗ
ꯂꯩꯕꯥꯛꯇ ꯈ꯭ꯋꯥꯏ ꯐꯩ
ꯄꯀꯥꯗꯩꯁꯨ ꯂꯩꯕꯥꯛꯅꯦꯗꯤ ꯌꯦꯡꯕ ꯅꯠꯇ꯭ꯔꯣ
ꯃꯥꯅꯦ ꯃꯥꯅꯦ ꯑꯩꯈꯣꯏ ꯂꯩꯕꯥꯛꯇꯣ ꯉꯝꯂꯒꯗꯤ ꯑꯩꯈꯣꯏ ꯀꯩ ꯍꯥꯏꯅꯤ ꯇꯩꯗꯦꯗꯅ ꯑꯗꯨ ꯃꯄꯥꯟꯗꯅꯦ ꯑꯗꯨꯒ ꯑꯗꯨꯝ ꯅꯥꯜꯂꯤꯗꯅ
ꯎꯝ
ꯅꯍꯥꯟ ꯑꯗꯨꯕꯨ ꯔꯝ ꯀꯥꯞꯈꯤꯕ
ꯃꯥꯅꯦ ꯑꯗꯨ ꯑꯩꯗꯤ ꯑꯩꯗꯤ ꯑꯩꯗꯤꯅꯦ ꯁꯨꯝ ꯍꯥꯏꯔꯕꯅꯦ ꯃꯊꯛꯇ ꯐꯥꯎꯕ ꯑꯩꯗꯤ ꯀꯩꯅꯣ ꯇꯧꯔꯁꯦ ꯍꯥꯏꯕꯅꯤ ꯏꯅ ꯇꯧꯔꯒꯅꯦ ꯐꯖꯅ
ꯎ ꯁꯤ ꯌꯨꯝꯁꯦ ꯏꯒꯤ ꯌꯨꯝꯁꯨꯨ ꯐꯖꯅꯗꯤ ꯏꯡꯉꯤ ꯍꯥꯏꯕꯅꯤꯍꯦ
ꯏꯪꯉꯦ ꯏꯪꯉꯦ ꯑꯩꯈꯣꯏ ꯆꯤꯡꯗ ꯂꯩꯔꯛꯄꯅꯤꯅ ꯑꯗꯨ ꯂꯩꯗꯤ ꯑꯗꯨꯒ ꯃꯥꯅꯤ ꯃꯥꯅꯤ
ꯈꯪꯗꯦꯕꯣ ꯏꯪꯕ ꯃꯥꯐꯝꯁꯦ ꯌꯥꯝ ꯀꯟꯅ ꯏꯪꯉꯁꯨ ꯅꯨꯡꯉꯥꯏꯇꯦꯀꯣ
ꯃꯥꯅꯦ ꯃꯥꯅꯦ
ꯁꯥꯗ ꯁꯗꯕ ꯏ ꯑꯗꯨꯅꯦꯕꯥ ꯅꯨꯄꯥ ꯍꯥꯏꯁꯦ ꯑ ꯐꯣꯏꯅꯤ ꯈꯅꯤ ꯋꯥꯠꯂꯦ
ꯍꯧꯖꯤ
ꯍꯣꯏꯗꯤ ꯍꯣꯏꯗꯤ ꯁꯥꯏ
ꯍꯥꯟꯅ ꯍꯥꯟꯅꯗꯤ ꯏꯁꯦ ꯆꯤꯡꯗꯅ ꯂꯩ ꯌꯥꯝ ꯂꯩ ꯍꯥꯏ
ꯎꯝ
ꯑꯗꯣ ꯍꯧꯖꯤꯛꯇꯤ ꯇꯝꯄꯥꯛꯇ ꯂꯩꯕ
ꯎꯝ ꯆꯤꯡꯒ ꯆꯤꯡꯒ ꯍꯧꯖꯤꯛ ꯇꯝꯄꯥꯛꯇꯗꯤ ꯏ ꯂꯩꯔꯒꯗꯔꯅꯦ
ꯃꫪꯦ ꯀꯝꯄꯥꯛꯇꯨ ꯂꯩꯔꯦ
ꯇꯝꯄꯥꯛꯁꯨ ꯍꯧꯖꯤꯛꯇꯤ ꯌꯥꯝ ꯐꯟꯗꯕ ꯈꯣꯠꯅ ꯌꯥꯝ ꯐꯅꯕꯅꯤꯗ
ꯂꯩꯔꯛꯇꯔꯦꯗ
ꯑꯗꯨ ꯃꯣꯠꯁꯤꯟꯕ ꯍꯦꯟꯒꯜꯂꯤꯅꯦ
ꯃꯥꯅꯦ
ꯃꯣꯠꯄꯁꯦ ꯃꯣꯠ
ꯃꯣꯏ ꯄꯕꯗꯤꯕꯣ
ꯃꯣꯠ ꯄ ꯃꯅꯅꯨꯡꯉꯥꯏ
ꯀꯩꯅꯣ ꯑꯩꯈꯣꯏ ꯆꯤꯡꯗ ꯑ ꯑꯃ ꯂꯩꯌꯦꯕ ꯑꯩꯈꯣꯏ ꯑꯗꯨꯗꯤ ꯄꯨꯔꯥ ꯑꯗꯨꯁꯨ ꯂꯣꯛꯇꯒꯨꯝꯕ ꯍꯧꯗꯣꯏꯅꯦꯕꯀꯣ ꯂꯣꯛ ꯃꯄꯥꯟꯗ ꯍꯧꯗꯣꯏꯅꯤ ꯅꯣꯛ ꯃꯅꯥꯛꯇ ꯑꯩꯈꯣꯏꯒꯤ ꯃꯥꯒꯤ ꯑꯩꯈꯣꯏꯒꯤ ꯃꯅꯥꯁꯤ ꯊꯥꯡꯅ ꯌꯥꯜꯂꯅꯤ ꯌꯥꯜꯂꯒ ꯑꯗꯨꯒ ꯌꯨꯝꯗ ꯄꯨꯔ ꯄꯨꯔꯛꯑꯀꯥꯟꯗ ꯑꯩꯈꯣꯏꯒꯤ ꯎꯝ ꯑꯩꯈꯣꯏ ꯐꯤ ꯐꯤ ꯑꯊꯥꯕ ꯑꯃ ꯑꯩꯈꯣꯏ ꯃꯄꯨꯝ ꯑꯣꯏꯅ ꯀꯣꯟꯁꯤꯜꯂꯒ ꯑꯩꯈꯣꯏꯒꯤ ꯃꯩ ꯃꯩꯗ ꯌꯥꯏꯗꯣꯏꯅꯦꯕꯀꯣ ꯑꯩ ꯌꯣꯠ ꯌꯣꯠ ꯑꯃꯗ ꯌꯣꯠ ꯑꯃ ꯁꯨꯃꯥꯏꯅ ꯌꯣꯠꯁꯦ ꯃꯨꯈꯥꯡꯒꯤ ꯃꯑꯣꯡꯗ ꯃꯩꯁꯤ ꯊꯥꯔꯅꯤ ꯑꯗꯨꯒ ꯃꯨꯈꯥꯡꯁꯤꯗꯤ ꯃꯊꯛꯇ ꯎꯞꯍꯟꯗꯣꯏꯅꯦꯕ ꯑꯅꯥꯟꯕ ꯑꯃ ꯑꯗꯨꯒ ꯐꯤ ꯑꯃ ꯂꯧꯔꯅꯤ ꯑꯗꯨꯒ ꯍꯧꯖꯤꯛꯀꯤ ꯀꯩꯅꯣꯁꯦ ꯌꯥꯏꯕ ꯍꯥꯏꯇꯥꯔꯦ ꯑꯩꯈꯣꯏ ꯃꯅꯥꯗꯣ ꯈꯤꯇꯪ ꯌꯥꯏ ꯑꯗꯨꯒ ꯍꯧꯖꯤꯛꯀꯤ ꯌꯣꯠꯇꯨ ꯁꯥꯔꯛꯑꯀꯥꯟꯗ ꯃꯊꯛꯇ ꯍꯥꯞꯄꯒ ꯇꯥꯛꯄꯅꯦꯕꯀꯣ
ꯎꯝ
ꯉꯁꯥꯏ ꯃꯅꯥ ꯑꯩꯈꯣꯏ ꯈꯣꯏꯖꯤꯟꯕꯩ ꯃꯑꯣꯡꯗ ꯂꯩꯕꯗꯣ ꯄꯨꯔꯥ ꯄꯥꯛꯇꯣꯏꯅꯦꯕ ꯑꯗꯨꯒ ꯀꯔ ꯈꯜꯂꯒ ꯑꯩꯈꯣꯏꯅ ꯊꯥ ꯂꯧꯁꯪꯗꯒꯨꯝꯕ ꯑꯗꯨ ꯍꯥꯞꯄ ꯑꯗꯨ ꯌꯥꯝ ꯏꯪꯕꯅꯤ ꯑꯗꯨꯁꯨ ꯑꯩ ꯈꯜꯂꯦ ꯑꯗꯨꯒꯤꯗꯣ ꯁꯣꯝꯗ ꯌꯣꯜꯂꯗꯤ ꯃꯤ ꯂꯧꯒꯗꯕ ꯃꯥꯜꯂꯦ
ꯁ ꯍ ꯃꯗꯨ ꯍꯩꯔꯗꯤꯀꯣ ꯁꯦꯝꯕ ꯍꯩꯔ ꯇꯧꯔꯗꯤ ꯃꯤꯑꯣꯏꯕꯗꯣ ꯏꯪꯕ ꯂꯣꯏ ꯄꯥꯝꯅꯔꯦꯅ ꯃꯤꯁꯦꯀꯣ
ꯃꯥꯅꯤ ꯃꯥꯅꯤ ꯑꯗꯨ ꯑꯩ ꯅꯍꯥꯟ ꯑꯗꯨ ꯈꯂꯕꯀꯣ ꯑꯗꯨꯒ ꯃꯣꯏꯗꯤ ꯁꯥꯕꯗꯣ ꯍꯩꯔꯣꯏꯏꯗꯅ ꯆꯠꯄꯗꯣ ꯑꯗꯨꯒ ꯌꯣꯜꯂꯒ ꯑꯩꯈꯣꯏꯅ ꯆꯞꯂꯒ ꯑꯗꯨꯒꯤ ꯆꯥꯔꯖꯇꯣ ꯑꯩꯈꯣꯏꯅ ꯂꯧꯕ
ꯍꯣꯏ ꯄꯩꯁꯥꯕꯨꯨ ꯇꯥꯟꯕꯕꯨ ꯍꯩꯔꯗꯤ ꯃꯌꯥꯝ ꯊꯣꯛꯐꯝ ꯇꯥꯟꯕꯝꯗꯤ ꯃꯌꯥꯝ ꯂꯩꯗꯀꯣ
ꯃꯥꯅꯤ ꯃꯥꯅꯤ
ꯏꯁꯤꯡ ꯐꯥꯎꯕ ꯃꯤ ꯕꯣꯇꯜꯗ ꯍꯥꯞꯄꯒ ꯇꯥꯜꯂꯤꯃꯤ ꯐ꯭ꯔꯤꯗ ꯐꯪꯕꯁꯤꯡꯗ
ꯑꯁ ꯑꯗꯨ ꯍꯧꯖꯤꯛꯇꯤ ꯍꯧꯖꯤꯛꯇꯤ ꯉꯝꯒꯗꯧ ꯃꯥꯟꯗꯦ ꯂꯝꯍꯥꯡ ꯆꯠ ꯑꯩꯈꯣꯏꯒꯤ ꯀꯩ ꯆꯤꯛꯄ ꯑꯃ ꯂꯩꯕꯗꯣ ꯀꯥꯡꯒ ꯑꯃ ꯑꯩꯈꯣꯏꯒꯤ ꯀꯩ ꯍꯥꯏꯅꯤ ꯑꯃ ꯂꯩꯕꯗꯣ ꯑꯃ ꯅꯥꯞꯄꯤꯗꯣ ꯃꯃꯤꯡ ꯀꯥꯎꯔꯦ ꯀꯥꯐꯩ ꯃꯩꯒꯤ ꯀꯥꯐꯩꯁꯤꯗꯤꯩ ꯂꯣꯏꯔꯦ
ꯑꯍꯤ ꯆꯜꯂꯦꯍꯦ
ꯑꯁ ꯑꯩ
ꯀꯥꯛꯐꯩꯅ ꯑꯃꯨꯛ ꯈꯔ ꯐꯩ ꯂꯤꯟꯁꯦ ꯂꯖ
ꯃꯥꯅꯤ ꯃꯥꯅꯤ
ꯀꯈꯣꯏꯅ ꯆꯤꯛꯄꯗꯤ ꯁꯤꯗꯦꯗꯔꯝꯃꯤ
ꯃꯥꯅꯦ ꯃꯥꯅꯦ
ꯂꯤꯟꯅ ꯆꯤꯛꯄꯁꯤꯗꯤ
ꯑꯗꯣ ꯀꯛꯄꯩ ꯀꯣꯏ ꯍꯥꯎꯅꯤꯡꯕꯁꯦ ꯑꯩꯈꯣꯏꯅꯤꯔꯣꯟꯁꯦ ꯌꯥꯝ ꯆꯦꯛꯁꯤꯟꯟꯅꯕꯗꯣ ꯃꯅꯨꯡꯅꯨꯡ ꯆꯅ ꯆꯤꯛꯂ ꯂꯩꯔꯒꯅꯦꯕ ꯑꯁ ꯍꯩꯅꯗꯕꯁꯨ ꯂꯣꯏꯔꯦ
ꯈꯪꯗ꯭ꯔꯤꯕꯣ ꯀꯩꯅꯣꯁꯤꯗꯤ ꯂꯤꯟꯁꯤꯗꯤ ꯀꯥꯐꯩꯗꯤ ꯀꯌꯥ ꯈꯦꯡꯗꯦ ꯂꯤꯁꯤꯗꯤ
ꯟꯗꯤ ꯑꯩꯈꯣꯏꯅ ꯀꯩꯅꯣ ꯇꯧꯗ꯭ꯔꯒꯗꯤ ꯄꯛ ꯇꯧꯗꯕꯅꯤꯅ ꯃꯣꯏꯅꯗꯤ
ꯑ
ꯑꯩꯈꯣꯏꯅ ꯄꯥꯏꯔꯨꯕ ꯅꯦꯠꯂꯨꯕ ꯅꯠꯇ꯭ꯔꯒꯗꯤꯅꯦ
ꯑ ꯑ ꯃꯣꯏꯅ ꯃꯣꯏꯅ ꯃꯣꯏꯅ ꯆꯥꯉꯥꯛꯑꯒ ꯆꯤꯛꯄꯁꯦ ꯀꯌꯥ ꯆꯤꯛꯇꯦꯕ
ꯂ ꯂꯩꯇꯦ ꯑꯗꯨꯒꯨꯝꯕ ꯇꯧꯗꯝꯕꯅꯤ
ꯑ
ꯍꯥꯏꯗꯤ ꯑꯩꯈꯣꯏ ꯂꯤꯟ ꯆꯤꯡꯗ ꯂꯩꯕꯁꯤꯡ ꯆꯤꯛꯄ ꯌꯥꯎꯔꯤꯕ ꯈꯔ ꯑꯗꯨꯗ ꯃꯣꯏꯅ ꯈꯪꯗꯅ ꯑꯩꯈꯣꯏꯒꯤ ꯀꯩ ꯍꯥꯏꯅꯤ ꯑꯩꯈꯣꯏꯒꯤ ꯅꯥꯄꯤ ꯑꯁꯣꯡꯕ ꯃꯔꯛꯇ ꯑꯃꯨꯛ ꯄꯥꯏꯁꯟꯕꯒꯨꯝꯕ ꯇꯧꯕ ꯆꯤꯛꯄ ꯋꯥꯅꯦꯕ ꯆꯠꯂꯤꯀꯥꯟꯗ ꯂꯝꯕꯤꯗ ꯊꯣꯛꯂꯛꯑꯒ ꯆꯤꯛꯄ ꯍꯥꯏꯁꯤꯗꯤ ꯃꯣꯏ ꯐꯤꯂꯝꯗ ꯇꯧꯕꯩ ꯋꯥꯅꯦꯕ
ꯍꯣꯏ ꯍꯣꯏ ꯑꯩ ꯑꯁꯦꯡꯕꯗꯗꯤ ꯇꯧꯗꯦꯕ
ꯇꯧꯗꯦ ꯇꯩꯗꯦ
ꯑ
ꯑꯗꯨꯕꯨ ꯑꯩꯈꯣꯏꯒꯤ ꯑ ꯑꯃ ꯂꯩꯗꯅ ꯃꯀꯣꯛꯇ ꯀꯩꯅꯣ ꯑꯩꯈꯣꯏꯒꯤ ꯁꯥꯟꯅꯕ ꯃꯀꯣꯛꯇ ꯑꯩꯈꯣꯏꯒꯤ ꯀꯩ ꯍꯥꯏꯅꯤ ꯑꯃ ꯂꯩꯇꯔꯅꯦ
ꯎ ꯑꯄꯥꯛꯄꯗꯣ ꯑꯆꯧꯕꯗꯣ
ꯄꯥꯛ ꯑꯄꯥꯛꯄꯁꯨ ꯃꯈꯜ ꯂꯩꯗꯅ ꯃꯣꯏ ꯅꯤꯡꯊꯧ ꯑꯃ ꯂꯩꯗꯅ
ꯑꯥ
ꯑꯗꯨꯗꯤ ꯌꯥꯗꯦ ꯍꯥꯏꯕꯅꯤ
ꯍꯣꯏ ꯐꯪꯕꯨ ꯐꯪꯔꯗꯤ ꯇꯥꯟꯅꯕꯖꯥꯟꯅꯤꯗ
ꯑꯥ ꯃꯥ ꯇꯥꯅꯩꯌꯦ ꯑꯗꯨꯗꯤ ꯌꯥꯗꯤ ꯍꯥꯏꯃꯤꯅꯤ ꯃꯤ ꯃꯤꯅ ꯃꯥꯅꯦ ꯑꯗꯣ ꯑꯩꯈꯣꯏꯗꯗꯤ ꯑꯗꯨꯝꯕꯁꯨ ꯄꯛ ꯂꯩꯇꯦ ꯂꯩ ꯑꯄꯥꯛꯄꯗꯨꯗ ꯂꯩ ꯑꯗꯨꯒ ꯍꯧꯖꯤꯛꯀꯤ ꯅꯤꯡꯊꯧ ꯅꯠꯇꯕ ꯑꯩꯈꯣꯏꯗꯨꯗꯤ ꯄꯛ ꯀꯩꯅꯣ ꯇꯧꯕꯗꯤ
ꯎꯝ ꯅꯤꯡꯊꯧꯗꯨꯗꯤ ꯐꯪꯉꯛꯑꯗꯤ ꯕꯦꯔꯥꯅꯤ
ꯑꯗꯨꯅꯦ
ꯃꯥꯗꯤ ꯆꯥꯎꯁꯨ ꯆꯥꯎꯥꯎꯅꯦꯁ
ꯆꯥꯎꯔꯥꯎꯔ ꯁꯥꯡꯁꯨ ꯁꯥꯡꯉꯤ
ꯑ
ꯎꯝ ꯑꯗꯨꯗꯤ
ꯃꯤ ꯑꯃꯅ ꯐꯥꯕꯁꯨ ꯋꯥꯁꯨ ꯋꯥꯅꯤ
ꯃꯥꯅꯦ ꯃꯥꯅꯦ
ꯁꯨꯈꯪꯗꯔ ꯂꯩꯥꯏꯔꯦꯟꯗꯤ ꯀꯩꯁꯨ ꯃꯥꯗꯤ ꯃꯤ ꯃꯥꯅ ꯆꯞꯄꯒ ꯌꯣꯠꯄ ꯋꯥꯅꯤꯗ ꯃꯥꯗꯤ ꯆꯤꯛꯇ ꯃꯥꯜꯂꯦꯗꯀꯣ
ꯆꯨꯝꯃꯦ ꯆꯨꯝꯃꯤ ꯆꯤꯛꯇꯦ ꯑꯗꯨꯒ ꯑꯩꯈꯣꯏꯅ ꯑꯩꯈꯣꯏ ꯆꯤꯡꯗꯅꯦ
ꯎꯝ
ꯑꯩꯈꯣꯏꯅ ꯆꯤꯡꯗꯅ ꯋꯥꯔꯤ ꯑꯃ ꯂꯩꯕ ꯑꯩꯈꯣꯏ ꯑꯩꯈꯣꯏ ꯑꯩꯈꯣꯏ ꯑꯩꯈꯣꯏ ꯀꯔꯤ ꯍꯥꯏꯅꯤ ꯑꯩꯈꯣꯏꯒꯤ ꯑꯩꯈꯣꯏꯒꯤ ꯂꯥꯏꯅꯤꯡ ꯂꯥꯏꯁꯣꯟꯗ ꯍꯥꯏꯇꯥꯔꯦ
ꯎꯝ
ꯂꯤꯟ ꯊꯤꯡꯅꯕꯒꯤꯅꯤ ꯍꯣꯏ ꯑꯗꯨꯗꯤ ꯂꯣꯏꯅ ꯇꯧꯋꯦ ꯑꯗꯨ ꯃꯥ ꯂꯥꯏꯔꯦꯟ ꯊꯤꯡꯅꯕ ꯂꯥꯏꯔꯦꯟ ꯍꯦꯛ ꯍꯥꯏꯗ꯭ꯔꯣ ꯃꯤꯁꯤꯡꯅ
ꯎꯝ
ꯑꯗꯣ ꯃꯤꯅ ꯍꯥꯏꯁꯤ ꯂꯥꯏꯔꯦꯟ ꯍꯥꯏꯁꯤꯗꯤ ꯃꯥꯒꯤ ꯀꯩ ꯄꯥꯡꯒꯟ ꯍꯥꯏꯁꯤꯗꯤ ꯀꯩꯅꯣ ꯍꯥꯏꯕ ꯃꯇꯝꯗ ꯃꯥꯒꯤ ꯑꯩꯈꯣꯏꯒꯤ ꯃꯥꯒꯤ ꯃꯅꯨꯡꯗ ꯆꯥꯕꯒꯤ ꯐꯠꯇꯕ ꯅꯨꯡꯁꯤꯠ ꯌꯥꯎꯕꯗꯣ
ꯎꯝ
ꯑꯗꯨ ꯀꯥꯝꯁꯤꯟꯕꯒꯤꯅꯤ ꯍꯥꯏꯕ ꯑꯗꯨ ꯆꯨꯝꯒꯅꯦꯕ ꯑꯗꯣ ꯃꯤꯒꯨꯝꯕ ꯄꯣꯝꯈꯠꯂꯒ ꯍꯦꯛ ꯁꯤꯕꯗꯣ
ꯍꯥꯏꯗꯤ ꯑꯩ ꯃꯥꯒꯤ ꯃꯤ ꯑꯃ ꯐꯠꯇꯕ ꯆꯥꯕ ꯀꯥꯡꯕꯨꯉꯩꯅꯦ ꯍꯥꯏꯕꯣ
ꯃꯥꯅꯤ ꯃꯥꯅꯤ
ꯑ
ꯍꯥꯏꯗꯤ ꯃꯥꯗꯤ ꯁꯖꯤꯁꯨ ꯆꯥꯔꯦ ꯁꯥ ꯃꯈꯈꯛ ꯂꯣꯏ ꯆꯥꯔꯦ ꯑꯗꯨꯒ ꯐꯥꯏꯗꯣꯛꯄꯗꯤ ꯅꯥꯏꯗꯦꯕ ꯃꯥꯏꯁꯦ ꯐ ꯐꯥꯏꯗꯤ ꯐꯥꯏ ꯍꯥꯏꯌꯦ ꯃꯤꯅ ꯍꯥꯏꯕꯗꯤꯀꯣ ꯑꯩꯈꯣꯏꯒꯤ ꯑꯍꯟꯁꯤꯡꯅ ꯍꯥꯏꯕꯗꯣ ꯑꯗꯨꯒꯁꯨ ꯃꯥꯅ ꯆꯥꯔꯤꯕꯁꯤꯡꯁꯦ ꯃꯅꯨꯡꯗ ꯄꯨꯛ ꯃꯅꯨꯡꯗ ꯑꯗꯨꯝ ꯊꯝꯕꯅꯦ ꯃꯥꯏꯁꯦ
ꯑꯥ
ꯑꯗꯨꯀꯥꯟꯗ ꯍꯣꯔꯦꯟ ꯃꯥꯒꯤ ꯅꯨꯡꯁꯤꯠꯇꯨ ꯌꯥꯝ ꯁꯥꯊꯤ ꯍꯥꯏꯌꯦꯕ ꯑꯗꯨ ꯃꯥꯅꯦ ꯃꯥꯅꯦ ꯑꯗꯨꯗ ꯑꯩꯅ ꯄꯟꯕ ꯅꯨꯡꯉꯥꯏꯇꯕꯒꯤ ꯅꯃꯥꯏ ꯑꯗꯨꯏꯗ ꯑꯗꯨꯗꯣ ꯀꯥꯞꯊꯣꯛꯂꯛꯄ ꯀꯥꯟꯗ ꯃꯤꯁꯤꯗ ꯆꯪꯉꯀꯥꯟꯗ ꯏꯐꯦꯛ ꯑ ꯌꯥꯝ ꯁꯣꯛꯑꯦ ꯍꯥꯏꯏꯌꯦꯕ ꯆꯨꯝꯒꯅꯤꯕ ꯑꯗ ꯃꯤꯒꯨꯝꯕ ꯃꯥꯅꯤ ꯄꯣꯝꯕꯁꯨ ꯄꯣꯝ ꯄꯣꯝꯁꯨ ꯄꯣꯝꯈꯠꯄ ꯑꯗꯣ ꯑꯩꯈꯣꯏꯗꯤ ꯂꯥꯏ ꯂꯥꯏꯅ ꯍꯦꯛꯇ ꯍꯦꯛ ꯀꯩꯅꯣ ꯇꯧꯕꯤꯌꯨ
ꯃꯥꯅꯤꯅꯦ ꯃꯥꯅꯤꯅꯦ ꯑꯩꯈꯣꯏꯅ ꯂꯥꯏ ꯂꯥꯏ ꯍꯥꯏꯔꯅꯤ ꯃꯤꯅ ꯍꯦꯛꯇ ꯊꯣꯡꯉꯒ ꯆꯥꯈꯤꯅꯤ
ꯃꯥꯅꯤ ꯃꯥꯅꯤ
ꯃꯥꯅꯤ ꯍꯥꯏ ꯎꯝ ꯍꯣꯏ ꯃꯉꯣꯟꯗ ꯂꯥꯏ ꯇꯣꯡꯕ ꯍꯥꯏꯕꯗꯤ ꯂꯩꯔꯝꯒꯅꯤꯀꯣ ꯁꯥ ꯌꯦꯟꯗꯨꯁꯨ ꯂꯩ ꯂꯩꯕꯅꯦ ꯑꯗꯨꯁꯨ ꯀꯩꯅꯣꯒꯤ ꯑꯩꯈꯣꯏꯅ ꯅꯣꯏꯅ ꯂꯥꯏꯅ ꯇꯧꯕ ꯍꯥꯏꯕꯁꯤꯗꯤ ꯆꯨꯝꯗꯕꯅꯤꯕ
ꯑ ꯂꯣꯏꯅꯃꯛꯇꯤ ꯈꯟꯕ ꯐꯠꯇꯦ
ꯃꯥꯅꯦ
ꯑꯗꯣ ꯈꯪꯗꯦ ꯃꯣꯏ ꯂꯩꯔꯝꯒꯅꯤ ꯃꯤꯅ ꯍꯥꯏꯅꯕ ꯅ
ꯃꯥꯅꯦ ꯑꯩꯈꯣꯏꯒꯤ ꯅꯍꯥꯔꯣꯟꯒꯨꯝꯕ ꯌꯥꯎꯕꯁꯤꯡꯗꯣ ꯃꯣꯏ ꯅꯍꯥꯔꯣꯟ ꯍꯥꯏꯗꯨꯗꯤ ꯀꯅꯥ ꯀꯅꯥꯒꯤ ꯅꯍꯥꯔꯣꯟ ꯑꯣꯏꯔꯣ ꯆꯤꯡ ꯃꯥꯟꯗ ꯂꯩꯕꯅꯤꯗꯅ ꯀꯣꯏꯆꯠ ꯆꯠꯄꯗꯣ ꯂꯝꯕꯤ ꯑꯗꯨ ꯑꯗꯨꯅ ꯍꯥꯏꯗꯤ ꯃꯗ ꯑꯩꯈꯣꯏꯒꯤ ꯏꯐꯨꯠ ꯂꯩꯔꯦ ꯑꯗꯨ ꯗ ꯑꯗꯨꯝ ꯅꯅꯤꯠꯆꯟꯒꯅꯤ
ꯑ
ꯑꯗꯨꯣ ꯏꯐꯨꯠꯇꯣ ꯂꯥꯏꯔꯦꯟ ꯌꯥꯝ ꯂꯩꯒꯂꯦ ꯍꯥꯏꯅ ꯍꯥꯏꯌꯦ ꯃꯤ ꯅꯍꯥꯟ ꯋꯥꯔꯤ ꯃꯇꯨꯡꯨꯟꯅ
ꯎꯝ
ꯑꯗꯨꯒꯤ ꯑꯗꯨ ꯑꯗꯨ ꯃꯥꯅ ꯑꯗꯨꯒꯤ ꯂꯥꯏꯔꯦꯟꯗꯣ ꯊꯦꯡꯅꯔꯕꯅꯤ ꯑꯗꯨꯗꯤ ꯂꯥꯏꯔꯦꯟꯁꯤꯗ ꯂꯣꯏ ꯂꯥꯏ ꯄꯥꯂꯗꯤ ꯏꯁ
ꯑ ꯂꯥꯏ ꯂꯥꯏ ꯉꯥꯛꯛꯇ ꯉꯥꯡꯖꯗꯤ
ꯃꯥꯅꯦꯍꯦ ꯑꯗꯨꯒꯤ ꯃꯥꯒꯤ ꯃꯅꯤꯟꯗꯨꯅꯦꯕ ꯍꯥꯏꯕꯗꯣ ꯃꯥꯒꯤ ꯃꯅꯤꯟ
ꯃꯥꯅꯦ ꯃꯥꯅꯦ ꯑꯗꯨ ꯑꯣꯏꯗꯣꯏꯅꯤ
ꯎꯝ ꯃꯣꯏ ꯂꯥꯏ ꯑꯣꯏꯔꯗꯤ ꯀꯩ ꯆꯥꯕ꯭ꯔꯕ
ꯁꯨꯝꯃꯩ ꯆꯥꯅꯕ ꯃꯤꯆꯞꯁ ꯍꯥꯎꯕ ꯌꯥ ꯍꯥꯎꯕ꯭ꯔꯥ ꯈꯪꯗꯦ ꯆꯥꯕꯁꯦ
ꯑ ꯂꯥꯛꯕꯅꯦ ꯍꯥꯏꯗꯤ ꯑꯩꯈꯣꯏ ꯑꯉꯥꯡ ꯑꯣꯏꯔꯤꯀꯥꯟꯗ ꯃꯥꯒꯤ ꯃꯥꯒꯤ ꯑꯈꯥꯕ ꯑꯃ ꯌꯥꯎꯗ꯭ꯔꯣ ꯃꯅꯨꯡꯒꯤ ꯑꯗꯨꯗꯅ ꯍꯦꯛꯇ ꯄꯤꯊꯛꯏ ꯏꯄꯥꯁꯤꯡꯅ ꯑꯗꯣ ꯑꯗꯨ ꯊꯥꯏꯅꯒꯤ ꯍꯤꯗꯥꯛ ꯑꯩꯈꯣꯏ ꯆꯤꯡꯗꯗꯤ ꯆꯤꯡꯒꯤ ꯍꯤꯗꯥꯛꯁꯦ ꯑꯗꯨꯅꯦꯕꯀꯣ
ꯑꯥ
ꯁꯨꯝ ꯈꯜꯂ ꯈꯜꯂ ꯅꯨꯡꯁꯨ ꯅꯨꯡꯁꯤ ꯏꯄꯥꯈꯣꯏꯅ ꯑꯩꯈꯣꯏꯁꯦ ꯈꯤꯇꯪ ꯅꯨꯡꯉꯥꯏꯇ꯭ꯔꯦ ꯍꯥꯏ ꯀꯥꯟꯗ ꯊꯋꯥꯏ ꯊꯋꯥꯏ ꯅꯝꯐꯨꯗ ꯑꯗꯨꯝ ꯀꯥꯁꯤꯜꯂ ꯏꯁꯤꯡꯗꯧꯔꯒ ꯍ ꯍꯥꯏꯖꯤꯜꯂꯦꯕ ꯐꯨꯔ ꯈꯣꯠꯂ ꯇꯧꯔꯒ ꯑꯗꯨꯒ ꯑꯗꯨꯒ ꯑꯩꯈꯣꯏꯗꯤ ꯑꯗꯨ ꯆꯠꯈ꯭ꯔꯦ ꯑꯅꯥꯕ ꯌꯦꯡꯕ ꯆꯠꯈ꯭ꯔꯦ ꯍꯥꯏꯁꯨ ꯑꯩꯈꯣꯏ ꯀꯩꯅꯣ ꯇꯧꯗꯦꯕ ꯂꯩꯔꯛꯇꯦꯕ ꯃꯗꯨꯣ ꯈꯜꯂꯨ ꯅꯨꯡꯗꯤ ꯅꯨꯡꯁꯤ ꯑꯩꯈꯣꯏ ꯍꯦꯛ ꯅꯨꯡꯉꯥꯏꯇꯦꯔꯗꯤ ꯏꯄꯥꯈꯣꯏꯅ ꯑꯗꯨꯝ ꯃꯆꯦꯠꯦ ꯁꯦꯠꯂꯒꯅꯦ ꯁꯤ ꯁꯤꯁꯦ ꯅꯪ ꯅꯪ ꯁꯤ ꯊꯥꯛꯑꯣꯁꯨꯗ ꯑꯗꯨꯝ ꯍꯥꯏꯌꯦꯕ
ꯎꯝ
ꯑꯗ ꯑꯩꯈꯣꯏ ꯗꯥꯛꯇꯔꯒꯤ ꯍꯤꯗꯥꯛ ꯑꯝꯇ ꯆꯥꯗꯦꯕ ꯑꯩꯈꯣꯏꯁꯦ
ꯎꯝ ꯎꯝ
ꯑꯗꯣ ꯑꯗꯨꯒꯤ ꯆꯠꯅꯕꯤꯗꯣ ꯍꯧꯖꯤꯛꯇꯤ ꯃꯥꯡꯉꯛꯈ꯭ꯔꯦꯕ
ꯑꯣ
ꯌꯥꯝꯝ ꯐꯕꯅꯤ
ꯍꯣꯏ ꯍꯤꯗꯥꯛꯇꯤ ꯍꯤꯗꯥꯛꯇꯤ ꯑꯣꯏꯕ ꯆꯥꯅꯤꯗ ꯀꯣꯂꯣꯅꯀꯣ
ꯃꯥꯅꯦ ꯃꯥꯅꯦ
ꯌꯦꯟꯖꯥꯡ ꯃꯌꯥꯝ ꯂꯩ ꯖꯥꯡ
ꯃꯥꯅꯤ
ꯑꯩꯈꯣꯏꯅ ꯈꯪꯗꯕꯩ ꯋꯥꯅꯦ